ꯍꯂꯣ ꯀꯩ ꯆꯣꯝ ꯆꯣꯝ ꯃꯅꯥꯕ
ꯎꯝ ꯈꯨꯃꯟꯒꯤꯅꯦ ꯇ꯭ꯔꯤꯞꯁꯀꯤ ꯃꯌꯥꯝ ꯌꯣꯟꯕꯗꯣ ꯑꯗꯤ ꯑꯥ ꯗꯨꯜꯂꯟ ꯑꯥ ꯗꯨꯜꯂꯂꯦꯟ ꯅꯠꯇꯦ ꯀꯩ ꯍꯥꯏꯗꯣꯏ ꯗꯤꯡꯀꯨ ꯔꯣꯗꯠꯇ ꯂꯩꯕꯗꯣ ꯑꯥ ꯑꯥ ꯆꯤꯡꯃꯩꯔꯣꯡꯒꯤ ꯄꯥꯔꯦꯡꯗ ꯁꯦꯀꯦꯂꯦꯟ ꯃꯌꯥꯝ ꯌꯣꯟꯂꯤꯗꯅꯥ?
ꯅꯥꯒꯥꯔꯝꯒꯤꯗꯣ
ꯅꯥꯒꯥꯔꯥꯝ ꯍꯣ ꯍꯣꯏ ꯍꯣ ꯍꯣꯏ ꯑꯗꯨꯒꯤꯗꯨꯗꯥ ꯁꯦꯀꯦꯂꯦꯟ ꯃꯌꯥꯝ ꯌꯣꯟꯕꯒꯤꯗꯨꯗꯥ ꯀꯩꯅꯣ ꯃꯌꯥꯝ ꯇꯧꯗ꯭ꯔꯥ ꯎꯝ ꯎꯝ ꯏꯟꯖꯥꯡ ꯅꯥꯄꯤ ꯌꯣꯟꯕ ꯌꯦꯟ ꯌꯣꯟꯕꯒꯥ ꯂꯩꯇ꯭ꯔꯣ
ꯄꯔꯦꯡ ꯑꯃꯥ ꯍꯣ ꯍꯣ ꯍꯣ ꯍꯣꯏ ꯑꯗꯩꯗꯥ ꯍꯪꯉꯣ ꯍꯣꯏ ꯍꯣꯏ ꯆꯨꯖꯥꯛ ꯂꯩꯕꯗꯣ ꯑꯗꯨꯏ ꯃꯐꯝꯗꯨꯗꯥꯅꯦ ꯍꯪꯉꯣ ꯆꯣꯝ ꯃꯅꯥꯅ ꯑꯗꯨ ꯌꯥꯝ ꯐꯩ ꯐꯨꯠꯂꯒꯅꯦ ꯃꯍꯤꯁꯨ ꯊꯛꯄ ꯄ꯭ꯂꯁ ꯐꯨꯠꯄꯒꯤ ꯃꯅꯥ ꯂꯦꯝꯍꯧꯕꯗꯣ ꯑꯗꯨꯗꯨꯅ ꯃꯣꯔꯣꯛ ꯃꯦꯠꯄꯗꯥ ꯀꯣꯠꯂꯒ ꯆꯥꯕ
ꯑꯗꯨꯗꯤ ꯑꯗꯨꯃꯥꯏꯅ ꯅꯠꯇ꯭ꯔꯁꯨ ꯆꯝꯐꯨꯠ ꯐꯨꯠꯂꯥ ꯆꯥꯔꯁꯨ ꯌꯥꯅꯤꯅꯦ
ꯌꯥꯏ ꯑꯗꯣ ꯑꯩꯈꯣꯏꯅ ꯆꯝꯐꯨꯠ ꯐꯨꯠꯂꯥꯗꯤ ꯏꯆꯝ ꯆꯝꯝꯕꯅꯦ ꯐꯛ ꯐꯛ ꯐꯛ ꯂꯥꯎꯔꯒꯥ ꯑꯗꯣ ꯀꯣꯠꯂꯥ ꯆꯥꯕꯅ ꯍꯦꯟꯅ ꯍꯥꯎꯕꯅꯦ ꯇꯦꯁ ꯂꯩꯕꯅꯦ ꯐꯖꯅꯥ
ꯆꯣꯝꯑꯥꯕꯀꯣ ꯇꯥꯡꯕ꯭ꯔꯣ
ꯑꯥ ꯇꯥꯡꯗꯦꯌꯦ ꯂꯨꯄꯥ ꯌꯥꯡꯈꯩꯒꯤꯒꯥ ꯐꯅꯌꯥꯝ ꯇꯧꯕꯅꯤ
ꯑꯩ ꯑꯃꯇꯪ ꯆꯠꯄꯗ ꯂꯩꯔꯒ ꯑꯩꯈꯣꯏꯃꯥ ꯈꯤꯇꯥ ꯄꯤꯖꯥ ꯇꯥꯔꯦ
ꯑꯥ ꯃꯣꯏ ꯅꯨꯡ ꯂꯩꯕꯗꯨ ꯐꯩ ꯀꯤꯠꯅꯤꯒꯤꯁꯨ ꯐꯩ ꯃꯅꯤꯄꯨꯔꯗ ꯑꯗꯨ ꯁꯤꯟꯊꯨꯡ ꯆꯥꯅꯕꯅꯦ ꯇ꯭ꯔꯥꯏꯕꯦꯜꯒꯩꯁꯨ ꯆꯥꯏ ꯑꯗꯨꯅ ꯇ꯭ꯔꯥꯏꯕꯦꯜ ꯒꯩꯗꯤ ꯑꯗꯨ ꯊꯥꯑꯣꯏ ꯊꯥꯏ ꯍꯥꯏꯔꯤꯌꯦ ꯑꯈꯣꯏ ꯀꯩꯅꯣꯗꯩ ꯂꯧ ꯂꯥꯛꯏꯅꯦ ꯅꯣꯏꯒꯤ ꯕꯤꯁꯦꯝꯄꯨꯔ ꯇꯥꯟꯅ ꯂꯧ ꯆꯠꯂꯤꯅꯦ ꯅꯪ ꯆꯣꯝ ꯄꯥꯝꯕꯤ ꯃꯅꯥꯗꯣ
ꯂꯩꯕꯥ ꯀꯩꯅꯣ ꯊꯥꯅꯕꯔꯣ ꯀꯩꯅꯣ
ꯅꯠꯇꯦ ꯆꯥꯅꯕ ꯂꯩꯕ ꯆꯠꯂꯤꯕ
ꯑꯣ ꯑꯗꯨꯗꯤ ꯍꯧꯖꯤꯛ ꯍꯧꯖꯤꯛ ꯅꯣꯏ ꯑꯗꯨꯒꯤ ꯅꯪ ꯈꯨꯃꯟ ꯍꯥꯏꯁꯦ ꯑꯗꯨꯋꯥꯏ ꯗꯨꯂꯥꯂꯦꯟ ꯁꯋꯥꯏꯁꯦ ꯈꯨꯃꯟ ꯀꯧꯕꯔꯣ
ꯈꯨꯃꯟ ꯄꯜꯂꯤ ꯍꯥꯏꯖꯦ ꯑꯗꯨꯅꯦ ꯄꯜꯂꯤ ꯑꯣꯏꯗ꯭ꯔꯣ ꯍꯥꯏꯗꯤ ꯃꯄꯥꯟꯗ ꯑꯥ ꯄꯥꯠ ꯑꯃꯥ ꯄꯔꯦꯡ ꯁꯥꯥꯟꯅꯥ ꯆꯦꯜꯂꯤꯗꯅ
ꯇꯨꯔꯦꯟ ꯅꯦ
ꯇꯨꯔꯦꯟ ꯍꯥꯏꯒꯗ꯭ꯔꯥ ꯄꯥꯠ ꯍꯥꯏꯒꯗ꯭ꯔꯥ ꯑꯗꯨꯒꯤ ꯃꯄꯥꯟꯗꯣ ꯄꯜꯂꯤ ꯀꯧꯋꯦꯕ ꯈꯨꯃꯟ ꯄꯜꯂꯤ ꯑꯗꯨꯒꯥ ꯗꯤꯡꯀꯨ ꯔꯣꯠꯁꯨ ꯍꯥꯏ ꯈꯪꯅꯩ
ꯍꯥꯟꯅ ꯄꯥꯠ ꯑꯣꯏꯔꯝꯒꯅꯤꯌꯦ ꯑꯗꯨꯗꯤ ꯄꯥꯠ ꯍꯥꯏꯗꯤ ꯄꯥꯜꯂꯤ ꯍꯥꯏꯁꯤꯗꯤ ꯑꯩꯈꯣꯏꯒꯤ ꯄꯥꯠ ꯄꯥꯠ ꯅꯠꯇ꯭ꯔꯒ ꯂꯧꯕꯛ ꯂꯧꯕꯨꯛ ꯂꯧꯕꯨꯛ ꯍꯥꯏ
ꯍꯣꯏ ꯍꯣꯏ ꯑꯗꯨꯅꯦ ꯏꯁꯤꯡ ꯌꯥꯝ ꯏꯁꯤꯡ ꯌꯥꯝ ꯆꯥꯎꯒꯜꯂꯤꯗꯣ ꯍꯣꯏ ꯍꯣꯏ ꯏꯁꯤꯡ ꯌꯥꯝ ꯆꯥꯎꯒꯜꯂꯤꯗꯣ ꯀꯨꯠꯄꯒꯤ
ꯑꯗꯣ ꯍꯧꯖꯤꯛꯁꯨ ꯑꯗꯨꯝ ꯑꯦꯅꯤ ꯃꯇꯝꯗꯥ ꯑꯗꯨꯝ ꯐꯪꯕ꯭ꯔꯣ ꯑꯗꯨꯕꯨ ꯆꯣꯟ ꯆꯣꯝ ꯃꯅꯥ ꯍꯥꯏꯁꯤꯕꯨ ꯑꯗꯨꯝ ꯑꯗꯨꯋꯥꯏꯗꯩ ꯂꯩꯕꯗꯥ
ꯍꯧꯖꯤꯛꯇꯤ ꯐꯪꯉꯦ ꯃꯣꯏꯒꯤꯗꯨ ꯌꯣꯜꯂꯦ ꯑꯗꯨꯒ ꯏꯐ ꯀꯩꯒꯨꯝꯕ ꯐꯪꯗ꯭ꯔꯒꯁꯨꯅꯦ ꯃꯣꯏꯗꯥ ꯍꯪꯉꯣꯕ ꯁꯤꯁꯦ ꯀꯥꯏꯗꯩ ꯐꯪꯒꯅꯤ ꯍꯥꯏꯅ ꯃꯣꯏ ꯑꯗꯨꯝ ꯍꯥꯏꯔꯛꯀꯅꯤ ꯍꯥꯏꯌꯦ ꯅꯣꯏꯒꯤ ꯁꯤꯒꯤ ꯎꯝ ꯀꯩꯅꯣ ꯆꯤꯡꯃꯩꯔꯣꯡꯒꯤ ꯎꯝ ꯀꯩ ꯍꯥꯏꯕ ꯀꯩ ꯍꯥꯏꯕ ꯍꯥꯏꯕ ꯍꯩꯉꯥꯡꯒꯥ ꯆꯠꯈꯤꯕꯒꯤ ꯑꯃꯥ ꯑꯃꯥ ꯂꯩꯕꯗꯣ ꯗꯣꯟꯕꯣꯁꯀꯣꯒꯥ ꯇꯥꯕ
ꯗꯣꯟꯕꯣꯁꯀꯣ ꯁꯀꯨꯟꯒꯥ ꯇꯥꯕꯗꯣ ꯈꯪꯕ꯭ꯔꯥ
ꯗꯣꯟꯕꯣꯁꯀꯣꯖꯦ ꯀꯔꯣꯝ ꯂꯩꯕꯅꯣ ꯈꯪꯗꯦꯅꯦ ꯁꯦꯟ ꯑꯦꯟꯊꯣꯅꯤꯒꯥ ꯂꯩꯥꯕꯥ
ꯍꯩꯉꯥꯡꯒꯥ ꯆꯠꯈꯤꯕꯒꯤ ꯇꯥꯕ ꯂꯝꯕꯤ ꯑꯃꯥ ꯂꯩꯕꯗꯣ ꯍꯥꯏꯖꯟꯕꯝ ꯑꯃ ꯈꯥꯕꯝ ꯍꯥꯏꯕ꯭ꯔꯥ ꯈꯥꯕꯝ ꯅꯠꯇꯦ ꯈꯥꯕꯝ ꯅꯠꯇꯦ ꯎꯝ ꯁꯉꯥꯛꯐꯝ ꯌꯦꯁ ꯁꯉꯥꯛꯐꯝ ꯁꯉꯥꯛꯐꯝꯗꯒꯥ ꯌꯣꯜꯂꯦ ꯍꯥꯏꯌꯦꯕꯀꯣ ꯑꯗꯣ ꯅꯍꯥꯟꯖꯦ ꯂꯥꯏꯕꯛ ꯐꯥꯗꯅ ꯌꯥꯎ ꯂꯩꯔꯝꯃꯦ
ꯑꯣ ꯑꯩ ꯃꯁꯛ ꯈꯪꯗꯔ꯭ꯦꯅꯦꯍꯦ ꯍꯣꯔꯦꯟ ꯈꯪꯉꯥꯗꯤ ꯑꯃꯨꯛꯇꯪ ꯊꯥꯔꯑꯣ ꯋꯥꯆꯞꯇꯥ ꯍꯣꯔꯦꯟ
ꯊꯥꯔꯛꯀꯦ ꯊꯥꯔꯛꯀꯦ ꯑꯗꯨ ꯆꯣꯝ ꯃꯅꯥꯗꯦ ꯀꯣ ꯍꯧꯖꯤꯛ ꯌꯥꯝ ꯀꯟꯅ ꯆꯥꯅꯔꯤ ꯐꯨꯠꯂꯒ ꯊꯛꯄ ꯑꯌꯨꯛꯇ ꯑꯗꯨꯒ ꯄꯨꯂꯞ ꯃꯣꯔꯣꯛ ꯃꯦꯠꯂꯒ ꯒꯣꯠꯂꯒ ꯆꯥꯕ ꯈꯣꯡꯍꯥꯎꯗꯣ ꯂꯩꯇ꯭ꯔꯦ ꯇꯦꯁ ꯑꯃ ꯌꯥꯎꯋꯦ ꯊꯛ ꯐ ꯊꯛ ꯇꯧꯔꯒ ꯍꯥꯎꯋꯦꯕ ꯇꯧꯔꯒ
ꯅꯍꯥꯟꯃꯨꯛ ꯏꯃꯥꯟꯅꯕ ꯑꯃꯅꯁꯨ ꯃꯅꯥ ꯑꯃ ꯄꯤꯖꯩꯕꯀꯣ ꯑꯗꯨꯒꯤ ꯃꯅꯥꯗꯣ ꯍꯪꯀꯥꯝ ꯍꯪꯒꯥꯝꯅꯤꯗꯤ ꯍꯥꯢ ꯍꯪꯒꯥꯝ ꯀꯣꯕꯤ ꯍꯪꯒꯥꯝ ꯍꯥꯏꯕ ꯑꯃ ꯑꯗꯨꯃꯥꯏꯀꯣ ꯍꯥꯏꯌꯦꯕ ꯀꯣꯕꯤ ꯍꯪꯒꯥꯝ ꯀꯔꯤꯅꯣ ꯀꯨꯞꯄꯤ ꯍꯪꯒꯝꯗꯤ ꯈꯪꯗꯦꯕ
ꯀꯩꯅꯣꯗꯨꯔ ꯑ ꯀꯣꯕꯤ ꯐꯨꯟ ꯃꯥꯟꯕ ꯍꯪꯒꯥꯝ ꯃꯥꯟꯒꯦ ꯇꯧꯕꯗꯨꯔꯕ
ꯅꯠꯇꯦ ꯀꯣꯕꯤ ꯐꯨꯟꯒ ꯅꯠꯇꯦ ꯍꯪꯒꯥꯝꯒꯤ ꯇꯥꯏꯞꯇꯧꯔꯒ ꯑꯄꯤꯛꯄ ꯍꯪꯒꯥꯝꯅ ꯗꯥꯏꯔꯛꯁꯨ ꯆꯥꯎꯅ ꯆꯥꯎꯅ ꯄꯤꯛ ꯄꯤꯛꯇꯛ ꯄꯤꯛꯇꯛ ꯍꯪꯒꯥꯝꯗꯤ ꯑꯃꯨꯛ ꯊꯥ ꯊꯥ ꯂꯥꯎꯋꯦ ꯅꯠꯇꯕꯤꯗ ꯀꯣꯕꯤ ꯃꯅꯥꯒꯤ ꯃꯅꯥꯗꯧꯅꯁꯨ ꯇꯧꯕ
ꯎꯝ
ꯑꯗꯨꯃꯥꯏꯅ ꯇꯧꯕ ꯑꯃ ꯂꯩꯌꯦ ꯃꯗꯨꯗꯣ
ꯈꯪꯗ꯭ꯔꯦ ꯃꯗꯨꯗꯨ ꯃꯥꯅꯗꯤ ꯅꯍꯥꯃꯨꯛ ꯆꯝꯐꯨꯠ ꯆꯥꯕꯒꯤ ꯃꯥꯅ ꯆꯝꯐꯨꯠ ꯐꯨꯠ ꯐꯨꯠ ꯏꯃꯥꯟꯅꯕ ꯇ꯭ꯔꯥꯕꯦꯜꯅꯦꯕꯀꯣ ꯆꯥꯟꯗꯦꯜꯗꯒꯤ ꯃꯥꯅꯁꯨ ꯑꯗꯨꯃꯥꯏꯅꯗꯪ ꯍꯥꯏꯔꯒ ꯇꯣꯛꯑꯦꯕꯀꯣ ꯁ꯭ꯋꯥꯏꯗ ꯑꯩꯈꯣꯏ ꯃꯩꯇꯩ ꯃꯩꯇꯩꯅ ꯀꯌꯥ ꯆꯥꯟꯅꯗꯕ꯭ꯔꯥ ꯈꯪꯗꯦ ꯌꯣꯟꯕꯁꯨ ꯀꯌꯥ ꯎ ꯗꯦꯕ ꯑꯗꯣ ꯑꯩꯈꯣꯏꯅꯤ ꯆꯠꯂꯒ ꯂꯩꯔꯨꯕꯅꯦꯕ ꯂꯩꯕꯕꯨꯗꯤ ꯂꯩꯕꯁꯤꯅ ꯍꯧꯖꯤꯛꯀꯤ ꯅꯪꯅ ꯍꯎꯖꯤꯛꯁ ꯍꯥꯏꯕ ꯈꯨꯃꯟꯈꯤ ꯄꯔꯦꯡ ꯍꯥꯏꯗꯣ ꯂꯤꯇꯜ ꯀ꯭ꯂꯤꯅꯤꯛꯀ ꯆꯪꯈꯤꯕ ꯑꯗꯨꯋꯥꯢꯗꯣ
ꯎꯝ
ꯑ ꯑꯗꯨꯋꯥꯏꯗꯨꯗꯒꯤ ꯂꯩꯕꯅꯦꯕ ꯑꯗꯨ ꯂꯩꯔꯒ ꯀꯨꯀꯔꯗ ꯀꯥꯝꯃꯒ ꯊꯨꯝ ꯍꯥꯞꯄꯒ ꯇꯧꯔꯒ ꯃꯣꯏꯗꯤ ꯊꯨꯝ ꯍꯥꯞꯄꯤꯗꯅꯀꯣ ꯆꯝꯐꯨꯠꯁꯦ ꯑꯗꯨꯃꯥꯏ ꯊꯨꯝ ꯍꯥꯞꯄꯀꯥꯟ ꯇꯧꯔꯒ ꯆꯥꯈꯤꯕ ꯑꯗꯨ ꯅꯨꯃꯤꯠꯇꯣ ꯑꯩꯈꯣꯏꯁꯦ ꯌꯥꯝꯅꯁꯨ ꯏꯁꯄꯣꯔꯠꯁꯀ ꯇꯧꯔꯨꯕꯒꯤ ꯌꯥꯝꯅ ꯋꯥꯕ ꯅꯨꯃꯤꯠ ꯑꯃꯁꯨ ꯑꯣꯏꯈꯤꯕꯅꯦꯕꯀꯣ ꯑꯗꯨꯗꯨꯅ ꯌꯥꯝꯅ ꯋꯥꯕ ꯑꯗꯨꯒ ꯑꯃꯨꯛ ꯆꯥꯛꯁꯨ ꯐꯖꯅ ꯆꯥꯈꯤꯗꯕ ꯑꯣꯏꯕ ꯑꯗꯨꯗꯨꯅ ꯅꯨꯃꯤꯠꯇꯣ ꯀꯩꯅꯣ ꯇꯧꯋꯦ ꯌꯥꯝ ꯍꯥꯎꯈꯤꯌꯦ ꯅꯨꯃꯤꯠꯇꯣ ꯑꯗꯨꯗꯣ ꯆꯕꯥ ꯃꯇꯝꯗ
ꯎꯝ
ꯑꯗꯣ ꯑꯗꯨꯗꯒꯤ ꯑꯃꯨꯛ ꯍꯟꯅ ꯆꯥꯗ꯭ꯔꯤ ꯍꯧꯖꯤꯛꯐꯥꯎ ꯊꯦꯡꯅꯗ꯭ꯔꯤ ꯑꯩꯁꯨ ꯍꯪꯕꯨꯗꯤ ꯍꯪꯉꯨꯗꯦ
ꯑꯣ ꯍꯧꯖꯤꯛꯀꯤꯁꯤꯁꯨ ꯑꯩꯈꯣꯏꯒꯤ ꯅꯣꯏꯒꯤ ꯑꯃ ꯍꯩꯕ ꯃꯅꯥꯒꯥ ꯂꯩꯕꯗꯣ ꯑꯁ ꯈꯪꯉꯝꯒꯗ꯭ꯔꯥ ꯈꯪꯗꯦꯅꯦ ꯆꯤꯡꯒꯤ ꯍꯩꯕ ꯃꯅꯥ ꯍꯩꯕ ꯃꯅꯥ ꯑꯃ ꯂꯩꯕꯗꯣ ꯈꯔ ꯄꯥꯛꯑꯒ ꯁꯥꯡꯇꯛ ꯁꯥꯡꯇꯛ ꯇꯧꯔꯒ ꯊꯩꯕꯣꯡ ꯃꯅꯥꯗꯣ ꯊꯩꯕꯣꯡ ꯃꯅꯥꯗꯤ ꯈꯪꯉꯤꯗꯅ
ꯆꯨꯝꯅꯒꯤ ꯊꯩꯕꯣꯡ ꯃꯅꯥꯁꯦ
ꯑꯆꯨꯝꯅꯒꯤ ꯊꯩꯕꯣꯡ ꯃꯅꯥꯗꯣ ꯈꯔ ꯁꯪꯇꯛ ꯁꯥꯡꯇꯛ ꯇꯧꯋꯤꯗꯅ ꯑꯗꯨꯃꯥꯏꯅ ꯑꯗꯩ ꯀꯩꯅꯣꯗꯣ ꯀꯔꯤꯕ ꯑꯝ ꯀꯩ ꯍꯥꯏꯒꯦ ꯀꯩ ꯍꯥꯏꯒꯦ ꯑꯥ ꯀꯔꯤ ꯀꯔꯤ ꯀꯔꯤ ꯑꯩ ꯃꯃꯤꯡ ꯀꯥꯎꯊꯣꯛꯈ꯭ꯔꯦ
ꯈꯥꯒꯤ ꯂꯩꯍꯥꯎ ꯈꯥꯒꯤ ꯂꯩꯍꯥꯎ ꯃꯅꯥ ꯍꯩꯕꯥ ꯃꯅꯥ ꯊꯩꯕꯣꯡ ꯃꯅꯥꯅ ꯈꯤꯇꯪ ꯊꯥꯗ꯭ꯔꯥ ꯑꯗꯨꯒꯤ ꯈꯨꯆꯥꯎꯗꯨꯗ ꯆꯥꯎꯔꯦꯗꯅ ꯑꯗꯨꯒ ꯑꯗꯨꯒ ꯃꯥꯅ ꯃꯅꯥꯁꯦ ꯄꯥꯔꯅꯦꯕ ꯍꯥꯏꯗꯤ ꯑꯗꯨꯒꯤ ꯁꯦꯞꯇ ꯄꯥꯟꯗꯣꯏꯅꯦꯕ ꯍꯧꯖꯤꯛꯀꯤ ꯄꯣꯠꯁꯦ ꯑꯗꯨꯒꯤ ꯁꯦꯞ ꯃꯥꯒꯤ ꯀꯩꯅꯣꯗꯣ ꯃꯅꯥꯒꯤ ꯁ꯭ꯇꯥꯏꯜꯗꯣ ꯁꯦꯞꯇꯣ ꯑꯗꯨꯒꯤ ꯇꯥꯏꯞꯇ ꯁꯥꯡ ꯇꯛ ꯇꯧꯔꯒ ꯁꯨꯃꯥꯏꯅ ꯔꯥꯎꯟ ꯍꯥꯏꯐꯦꯠ ꯈꯣꯜ ꯇꯧꯕꯤꯅꯦꯕ ꯑꯗꯨꯒ ꯃꯥꯅ ꯄꯥꯛꯇꯥꯛ ꯄꯥꯅꯦꯕ ꯑꯗꯨꯒ ꯍꯥꯎꯋꯦꯕ ꯌꯥꯝꯅ ꯑꯅꯧꯕꯒꯗꯤ ꯌꯥꯝ ꯊꯤ ꯍꯥꯎꯖꯥꯠꯅꯤꯗ
ꯍꯩꯕꯥꯕ ꯅꯪꯅ ꯍꯥꯏꯁꯦ ꯍꯩꯕ ꯃꯅꯥꯗ ꯉꯧꯅꯕ
ꯑꯥ ꯍꯩꯄ ꯃꯅꯥꯁꯨ ꯂꯩ ꯄ꯭ꯂꯁ ꯑꯗꯨꯒ ꯀꯩꯅꯣꯗꯣ ꯎꯝ ꯑꯗꯣ ꯅꯪꯅ ꯈꯪꯒꯗ꯭ꯔꯗꯤ ꯈꯪꯗꯦ ꯑꯩꯈꯣꯏꯒꯤ ꯑ ꯑꯣ ꯀꯔꯤ ꯀꯔꯤ ꯑꯣ ꯅꯣꯡꯃ ꯃꯣꯏꯔꯥꯡ ꯈꯥꯅꯝ ꯍꯥꯏꯕꯗꯣ ꯈꯪꯕ꯭ꯔꯥ
ꯈꯪꯗꯦ
ꯑꯁ ꯅꯪ ꯃꯅꯤꯄꯨꯔꯒꯤ ꯆꯤꯟꯖꯥꯛ ꯌꯥꯝ ꯈꯪꯗ꯭ꯔꯤꯌꯦ
ꯈꯪꯗꯦꯗ
ꯃꯅꯤꯄꯨꯒꯤ ꯆꯤꯟꯖꯥꯛ ꯈꯔ ꯈꯪꯕ ꯗꯔꯀꯥꯔ ꯑꯣꯏ
ꯀꯣꯕꯤ ꯍꯪꯒꯥꯝ ꯑꯗꯒꯤ ꯁꯧ ꯒꯨꯔꯤ ꯑꯗꯨꯒꯨꯝꯕꯗꯨꯗꯤ ꯈꯪꯉꯦ
ꯑꯃ ꯍꯧꯖꯤꯛꯀꯤ ꯃꯄꯥꯟ ꯂꯝꯗꯒ ꯐꯪꯗ꯭ꯔꯕ ꯃꯅꯥ ꯃꯁꯤꯡ ꯉꯥꯛꯇꯅꯤ ꯑꯩꯅ ꯍꯥꯏꯔꯤꯁꯤꯡꯁꯤꯗꯤ
ꯑꯇꯩ ꯀꯩꯅꯣꯝꯀ ꯍꯪꯒꯦ ꯀꯩ ꯅꯔꯥꯟ ꯐꯣꯂꯥ ꯍꯥꯏꯕ ꯑꯃꯁꯨ ꯂꯩꯕꯀꯣ
ꯅꯔꯥꯟ ꯐꯣꯂꯥꯗꯨꯅꯦ ꯀꯩꯅꯣ ꯍꯥꯏꯗꯣ ꯁꯤꯇꯥꯕꯟ ꯍꯥꯏꯗꯣ
ꯑꯣ ꯑꯗꯨꯗꯒꯤꯗꯤ ꯉꯥꯏꯈꯣ
ꯑꯗꯨ ꯆꯥꯔꯕꯣ
ꯆꯤꯇꯥꯐꯣꯟ ꯆꯤꯇꯥꯐꯣꯟꯁꯤꯅ ꯅꯍꯥꯟꯋꯥꯏ ꯑꯉꯥꯡ ꯑꯣꯏꯔꯤꯉꯩꯗꯤ ꯌꯥꯝ ꯆꯥꯔꯦ ꯑꯗꯨ ꯅꯔꯥꯟ ꯐꯣꯂꯥꯁꯤꯅ ꯀꯔꯝꯕꯅꯣ
ꯅꯔꯥꯟ ꯐꯣꯂꯥꯁꯦ ꯑꯍꯟꯈꯩꯅ ꯁꯤꯇꯥꯕꯣꯟ ꯍꯥꯏꯔ ꯈꯪꯅꯩꯌꯦꯕ
ꯃꯥꯁꯦ ꯀꯩꯅꯣ ꯇꯧꯋꯦꯕ ꯆꯥꯎꯔꯒꯅꯦ ꯕꯖꯥꯔꯗꯁꯨ ꯌꯥꯝ ꯌꯣꯟꯕꯅꯦꯕ ꯑꯩꯈꯣꯏꯒꯤ ꯀꯩꯅꯣꯗꯣ ꯀꯩꯅꯣꯒꯤ ꯃꯍꯩ ꯃꯥꯟꯕꯅꯤꯅꯦ ꯎ ꯀꯔꯤ ꯀꯔꯤ ꯀꯔꯤ ꯀꯔꯤ ꯀꯔꯤ ꯀꯔꯤ ꯀꯔꯤ ꯀꯔꯤ ꯀꯔꯤ ꯑꯩ ꯀꯥꯎꯔꯦꯅꯦꯍꯦ ꯃꯥꯒꯤ ꯃꯍꯩꯁꯦ ꯃꯇꯨꯝ ꯇꯥꯔꯒ ꯁꯇꯤꯛ ꯁꯦꯝꯒꯤ ꯇꯥꯏꯞꯇ ꯃꯇꯨꯡ ꯇꯥꯔꯒ ꯁꯪꯇꯤꯛ ꯁꯪꯉꯒꯅꯦ ꯃꯀꯨꯗꯤ ꯁꯪꯕ ꯃꯅꯨꯡꯒꯤ ꯊꯣꯠ ꯊꯣꯠ ꯂꯧꯎꯔꯒꯅꯦ ꯊꯨꯝꯃꯦ ꯈꯪꯗꯦ ꯊꯤꯅ ꯍꯥꯎꯋꯦ ꯑꯩ ꯍꯟꯗꯛ ꯆꯥꯏ ꯑꯩꯈꯣꯏ ꯏꯕꯣꯛꯅ ꯑꯩꯈꯣꯏ ꯢꯕꯣꯛꯅ ꯄꯤꯖꯩꯌꯦ
ꯎꯝ
ꯆ ꯆ ꯍꯥꯎꯌꯦ
ꯑꯗꯨꯃ ꯑꯗꯨꯃ ꯑꯌꯨꯛꯇ ꯆꯥꯗ꯭ꯔꯤꯌꯦ ꯑꯗꯣ ꯇꯥꯡꯕ꯭ꯔꯣ
ꯎꯝ ꯈꯪꯗꯦ ꯄꯥꯛꯅꯗꯤ ꯐꯪꯗ ꯀꯩꯊꯦꯜꯗ ꯑꯃꯨꯛ ꯑꯅꯤꯛꯇꯪ ꯎꯨꯏꯌꯦ ꯑꯗꯨꯃꯥꯏꯅ ꯊ
ꯁꯦꯝꯅꯤꯁꯨꯨꯍꯥꯏꯌ‌ꯦ
ꯃꯌꯥꯝ ꯐꫭꯂꯥꯖ‌ꯦ
ꯁꯦꯝꯒꯤ ꯈꯪꯗ꯭ꯔꯦꯗ ꯃꯆꯤꯟ ꯃꯔꯔꯥ ꯡ ꯄꯋꯥꯁꯦ
ꯍꯣ
ꯑꯗꯨꯝ ꯅꯣꯕꯥꯥꯞꯁꯨ ꯐꯪꯗ꯭ꯔꯦꯀꯣ ꯍꯧꯖꯤꯛꯁꯦ
ꯎꯝ ꯃꯁꯛꯇꯣ ꯁꯦꯝꯒꯤ ꯇꯥꯏꯞꯇ ꯇꯧꯋꯦꯕ
ꯎꯝ
ꯈꯪꯕ꯭ꯔꯥ ꯃꯁꯛꯇꯨ ꯁꯦꯝꯒꯤ ꯇꯥꯏꯞꯇ ꯇꯧꯋꯤ ꯃꯆꯨꯅ ꯒ꯭ꯔꯤꯟ ꯑꯣꯏ ꯍꯥꯏꯗꯤ ꯁꯦꯞꯇꯣ ꯃꯥꯒꯤ ꯄꯥꯟꯕꯒꯤ ꯁꯦꯞꯇꯣ ꯁꯦꯝꯁꯦ ꯑꯩꯈꯣꯏ ꯃꯌꯥꯏ ꯀꯨꯁꯜꯂꯤꯗꯅ
ꯎꯝ
ꯑꯗ ꯃꯌꯥꯏ ꯀꯨꯁꯟꯕꯗꯣ ꯑꯗꯨꯒꯤ ꯀꯨꯁꯟꯕ ꯑꯗꯨꯃꯥꯏꯅ ꯄꯥꯅꯦꯕ ꯔꯥꯎꯟ ꯐꯝꯃꯒ ꯐꯝꯇꯦꯛꯅꯔꯒ ꯍꯥꯏꯇꯥꯔꯦꯅꯦ ꯑꯗꯨꯒ ꯑꯥ ꯆꯥꯕ ꯃꯇꯝꯗꯅ ꯃꯅꯨꯡꯁꯦ ꯑꯉꯧꯕ ꯑꯣꯏꯅꯅꯦꯕ ꯑꯗꯨꯒ ꯃꯔꯨꯁꯦ ꯑꯩꯈꯣꯏꯒꯤ ꯑꯃ ꯃꯔꯨꯁꯦ ꯃꯆꯥ ꯃꯆꯥ ꯃꯔꯨꯗꯨꯅ ꯗꯥꯏꯔꯦꯛ ꯆꯥꯎ ꯆꯥꯎ ꯌꯥꯎꯕ ꯅꯠꯇꯕ ꯂꯩꯗ ꯑꯃ ꯆꯥꯕꯗ ꯑꯃ ꯖꯧꯖꯧ ꯂꯥꯎꯕ ꯃꯥꯟꯕ ꯑꯃ ꯌꯥꯎꯕꯗꯣ ꯅꯪ ꯀꯩꯅꯣꯗꯣ ꯆꯥꯔꯕ ꯆꯤꯅꯥ ꯍꯥꯏꯕ꯭ꯔꯥꯗꯨ ꯆꯥꯔꯕ ꯆꯤꯅꯥꯗꯣ
ꯑꯥ
ꯆꯤꯅꯥꯔꯗ ꯆꯥꯕ ꯃꯇꯝꯗ ꯖꯧ ꯖꯧ ꯂꯥꯎꯕ ꯌꯥꯎꯗ꯭ꯔꯥ ꯂꯩꯗ ꯑꯥ ꯑꯗꯨꯃꯥꯏꯅ ꯈꯤꯇꯪ ꯖꯧ ꯖꯧ ꯂꯥꯎꯋꯦꯕ
ꯑꯗꯨ ꯌꯥꯝ ꯐꯥꯈꯤ ꯇꯥꯏ ꯑꯗꯨꯒꯤ ꯍꯩꯗꯣ ꯑꯗꯨ ꯆꯥꯕ ꯃꯇꯝꯗ ꯑꯩꯈꯣꯏꯒꯤ ꯑꯍꯟ ꯃꯌꯥ ꯌꯥꯎꯗꯕꯗ ꯆꯥꯕꯒꯤ ꯇꯥꯏꯞꯇ ꯇꯧꯕꯗꯣ
ꯍꯣꯏ ꯍꯣꯏ ꯑꯗꯨꯒ ꯁꯦꯝ ꯃꯥꯟꯅꯗꯣꯏꯅꯦ ꯍꯧꯖꯤꯛꯀꯤꯁꯦ ꯑꯗꯨꯒ ꯃꯍꯥꯎ ꯂꯩꯕꯅ ꯍꯧꯖꯤꯛꯀꯤ ꯅꯔꯥꯟ ꯐꯣꯂꯥꯗꯨꯅ ꯍꯦꯟꯗꯣꯏꯕ
ꯑꯩꯅ ꯅꯍꯥꯟꯃꯨꯛ ꯁꯤꯁꯤ ꯊꯤꯈ꯭ꯔꯕꯅꯦꯕ
ꯎꯝ
ꯒꯨꯒꯜꯗ ꯀꯩꯗ ꯑꯗꯨꯗꯣ ꯑꯉꯥꯡꯕꯁꯨ ꯂꯩꯕ ꯃꯥꯜꯂꯦꯕꯀꯣ ꯃꯨꯜꯂꯛꯄꯩꯔꯥ ꯀꯩꯅꯣꯗꯤ ꯈꯪꯗ꯭ꯔꯦ ꯑꯗꯣ ꯃꯣꯏꯁꯦ ꯀꯩꯅꯣ ꯀꯧꯋꯦꯕ ꯑꯪ ꯀꯁꯇꯔꯠ ꯑꯦꯄꯜ ꯍꯥꯏꯕꯔ ꯃꯥꯜꯂꯦꯕ
ꯑꯣ ꯀꯁꯇꯥꯔꯠ ꯍꯣꯏ ꯃꯅꯨꯡꯗ ꯆꯅꯥꯡꯒꯤ ꯇꯥꯏꯞꯇ ꯇꯧꯕꯅꯦ ꯑꯗꯨꯅꯅꯦ
ꯑꯣ ꯀꯁꯇꯥꯔꯠ ꯑꯦꯄꯜꯅ ꯍꯥꯏꯌꯦꯕꯀꯣ ꯑꯗꯨ ꯑꯦꯄꯜ ꯄꯟꯕꯗꯨꯅꯅꯦ ꯑꯩꯅ ꯉꯁꯥꯏ ꯁꯦꯝꯃꯅ ꯍꯥꯏꯔꯛꯏꯗꯣ
ꯎꯝ
ꯑꯗꯣ ꯃꯤꯅꯁꯨ ꯅꯔꯥꯟ ꯐꯣꯂꯥ ꯍꯥꯏꯕꯗꯨ ꯇꯥꯔꯕ ꯏꯃꯥꯟꯅꯕꯤ ꯑꯃꯅꯁꯨ ꯅ ꯑꯃꯨꯛ ꯊꯥꯏꯅ ꯍꯪꯈ꯭ꯔꯕꯅꯦꯕꯀꯣ ꯑꯩꯉꯣꯟꯗ ꯅꯔꯥꯟ ꯐꫭꯂꯥꯗꯤ ꯆꯥꯔ ꯀꯩꯅ ꯅꯔꯥꯟ ꯐꫭꯂꯥ ꯍꯥꯏꯁꯦ ꯁ ꯍꯥꯏꯕ ꯑꯗꯨꯒ ꯑꯩꯈꯣꯏ ꯃꯥꯜꯗꯗꯤ ꯑꯃꯨꯛ ꯑꯩꯈꯣꯏ ꯃꯥꯗ ꯑꯈꫭꯏ ꯃꯥꯁꯨ ꯈꯪꯗꯦ ꯍꯥꯏꯕ ꯑꯗꯨꯕꯨ ꯁ꯭ꯋꯥꯏꯗ ꯑꯝꯇ ꯆꯥꯕꯁꯨ ꯎꯕ ꯑꯗꯒꯤꯗꯤ ꯌꯣꯟꯕ ꯁ꯭ꯋꯥꯏꯗ ꯑꯝꯇ ꯎꯗ꯭ꯔꯤꯕꯀꯣ ꯑꯗꯨꯅꯤꯗ
ꯑꯩ ꯍꯟꯗꯛ ꯆꯥꯏꯌꯦ ꯅꯍꯥꯟꯗꯣ ꯑꯩꯈꯣꯏ ꯕꫭꯛꯅꯅꯦ ꯃꯣꯏ ꯆꯠꯂꯨꯕ ꯅꯪ ꯅꯪ ꯁꯤꯇꯥꯕꯣꯟ ꯄꯨꯈꯣꯀꯣ ꯍꯥꯏꯔꯛꯑꯦꯕꯀꯣ ꯀꯩꯅꯣ ꯑꯥꯎ ꯍꯥꯏꯌꯦꯕ ꯑꯗꯨꯒ ꯁꯤꯗꯥꯕꯣꯟꯅꯦꯅ ꯄꯨꯊꯣꯔꯛꯑꯦ ꯍꯧꯖꯤꯛꯀꯤꯗꯣ ꯀꯩꯅꯣ ꯁꯤꯗꯤ ꯁꯤꯇꯥꯕꯣꯟꯁꯨ ꯅꯠꯇꯅ ꯍꯥꯏꯔꯦ ꯁꯤꯇꯥꯕ ꯁꯤꯗꯤ ꯍꯥꯏꯌꯦ ꯑꯩꯅ ꯍꯦꯔ ꯑꯩꯕꯣꯛꯁꯤ ꯇꯥꯕꯣꯟꯗꯤ ꯑꯁꯪꯕꯒ ꯌꯦꯂꯣꯒ ꯔꯦꯗꯀ ꯑꯃ ꯂꯩꯕꯅꯤ ꯍꯥꯏꯕ ꯑꯣ ꯁꯤꯁꯨ ꯁꯤꯇꯥꯕꯣꯟ ꯀꯧꯏ ꯑꯃ ꯃꯃꯤꯡ ꯑꯃꯅ ꯅꯔꯥꯟ ꯊꯣꯂꯥ ꯀꯧꯏ ꯍꯥꯏꯔꯛꯏꯕ
ꯆꯥꯛꯐꯝꯒꯤ ꯃꯍꯥꯎꯗꯧ ꯇꯧꯕ꯭ꯔꯣ
ꯇꯧꯗꯦꯗ ꯌꯥꯝ ꯊꯤ ꯗꯤꯐ꯭ꯔꯦꯟ ꯑꯣꯏ ꯈꯦꯠꯅꯩ ꯌꯥꯝꯅ
ꯎꯝ ꯍꯣꯏ ꯐꯔꯦ ꯐꯔꯦꯁꯦ ꯑꯗꯣ ꯑꯩ ꯀꯣꯟꯅ ꯑꯃꯨꯛ
ꯍꯣ ꯍꯣ ꯍꯣꯏ ꯑꯩ ꯑꯥ ꯑꯥ ꯑꯥ